ꯇꯥꯕ꯭ꯔꯣ꯫
ꯍꯣꯏ꯫
ꯀꯩꯗꯧꯔꯤꯅꯣꯅꯦ꯫ ꯃꯊꯟꯗꯅꯦ ꯑꯩꯅ ꯅꯠꯇꯦ ꯍꯣꯏ꯫
ꯍꯤꯞꯄꯒ ꯂꯩꯃꯦ
ꯁ ꯅꯪꯒꯤ ꯈꯣꯍꯥꯏꯁꯦ
ꯅꯪꯗꯤ ꯀꯔꯤ ꯇꯧꯔꯒ ꯂꯩꯕ꯭ꯔꯣ
ꯑꯩꯗꯤ ꯑꯁ ꯀꯣꯛ ꯀꯣꯛ ꯆꯥꯛꯑꯦꯕ ꯑꯗꯨꯒꯤ ꯂꯦꯞꯄꯒ ꯂꯩ
ꯀꯔꯤꯒꯤ ꯆꯥꯛꯏꯕ ꯀꯔꯤ ꯆꯥꯕꯒꯤꯅꯣ ꯍꯣꯏ
ꯌꯥꯗꯅ ꯁꯤꯟꯗꯣꯛꯄ
ꯑꯣ ꯀꯃꯥꯏꯅ
ꯈꯪꯗꯦꯅꯦ ꯃꯔꯛ ꯃꯔꯛꯇ ꯆꯥꯛꯑꯦ
ꯁꯤꯗꯔꯣ ꯖꯥ ꯕꯣꯜ ꯌꯦꯡꯁꯤꯀꯣ
ꯍꯣꯏ ꯍꯣꯏ ꯑꯩꯁꯨ ꯆꯠꯂꯅꯤ ꯁꯤ ꯂꯣꯏꯔꯒ
ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ
ꯋꯥꯔꯤ ꯂꯤꯕꯅꯤ ꯍꯥꯏ
ꯍꯩꯇꯦ
ꯑꯩ ꯂꯤꯌꯨꯔꯥ ꯑꯗꯨꯗꯤ
ꯍꯣꯏ ꯍꯣꯏ
ꯅꯣꯡ ꯅꯣꯡꯃꯀꯣ
ꯍꯣꯏ
ꯅꯨꯄꯥ ꯍꯅꯨꯕ ꯑꯃꯁꯦ
ꯍꯣꯏ
ꯃꯀꯣꯛ ꯌꯥꯗꯕ ꯃꯥꯜꯂꯦꯕ ꯍꯥꯏꯗꯤ ꯆꯥꯛ ꯆꯥꯛꯄꯒꯨꯝꯅꯀꯣ ꯑꯗꯨꯒꯤ ꯍꯣꯁꯄꯤꯇꯥꯜꯗ ꯆꯠꯂꯒ
ꯎꯝ
ꯃꯥꯒꯤ ꯃꯀꯣꯛꯇꯣ
ꯍꯣꯏ
ꯁꯤꯟꯗꯣꯛꯀꯦ ꯇꯧꯔꯦ ꯑꯗꯨꯗ ꯃꯀꯣꯛ ꯍꯥꯏꯗꯤ ꯀꯩꯅꯣ ꯃꯅꯨꯡꯗ ꯂꯩꯕꯗꯣ ꯀꯃꯥꯏ ꯍꯥꯏꯗꯣꯏꯅꯣ ꯈꯪꯗꯦ ꯒ꯭ꯌꯥꯟ ꯇꯥꯔꯝꯒꯅꯤꯅ
ꯈꯪꯉꯦ ꯈꯪꯉꯦ ꯈꯪꯉꯦ ꯈꯪꯉꯦ
ꯑꯗꯨ ꯁꯤꯟꯗꯣꯛꯀꯦꯅ ꯅꯔꯁꯇ ꯍꯥꯏꯕ ꯌꯥ
ꯎꯝ
ꯃꯥꯏ ꯃꯥ ꯂꯥꯛꯄ ꯃꯇꯝꯗ ꯍꯥꯏꯗꯤ ꯃꯤꯑꯣꯏꯕꯒꯤ ꯀꯣꯛ ꯂꯩꯇ꯭ꯔꯦ ꯍꯥꯏꯌꯦꯕ
ꯍꯣꯏ
ꯍꯨꯏꯒꯤ ꯈꯛꯇ ꯉꯥꯏꯔꯦꯅ ꯍꯥꯏꯕ ꯑꯗꯨꯗ ꯃꯥꯒꯤ ꯃꯀꯣꯛꯇ ꯍꯨꯏꯒꯤ ꯍꯥꯞꯆꯜꯂꯦ ꯑꯗꯨ ꯃꯥ ꯅꯨꯃꯤꯠ ꯑꯅꯤ ꯑꯍꯨꯝ ꯂꯩꯔꯒ ꯐꯥꯔꯒ ꯆꯠꯈꯤꯕꯅꯦꯕ ꯑꯗꯨ ꯅꯣꯡꯃ ꯕꯖꯥꯔꯗ ꯅꯔꯁꯇꯣ ꯑꯗꯨꯨ ꯍꯅꯨꯕꯗꯣ ꯊꯦꯡ ꯊꯦꯡꯅ ꯃꯥꯜꯂꯦ ꯑꯗꯨꯗ ꯑ ꯄꯨꯄꯨ ꯅꯪꯒꯤ ꯀꯣꯛꯇꯣ ꯀꯃꯥꯏ ꯇꯧꯔꯦ ꯍꯟꯗꯛꯇꯤ ꯍꯥꯏꯔꯦ ꯍꯪꯉꯦ ꯑꯗꯨꯗ ꯃꯥ ꯍꯅꯨꯕꯥ ꯑꯗꯨꯅ ꯑꯁ ꯈꯪꯗ꯭ꯔꯦꯗ ꯈꯔꯗꯤ ꯐꯔꯦ ꯑꯗꯨ ꯃꯔꯛ ꯃꯔꯛꯇꯤ ꯊꯤ ꯆꯥꯅꯤꯡꯉꯑꯦ ꯍꯥꯏ
ꯌꯥꯝ ꯅꯣꯛꯅꯤꯡꯉꯤꯀꯣ ꯌꯥꯝ ꯅꯣꯛꯅꯤꯡꯉꯦ ꯅꯣꯛꯁꯤꯔꯥ
ꯃꯤ ꯌꯥꯝ ꯎꯁꯤꯠꯇ꯭ꯔꯗꯤ
ꯅꯣꯛꯑꯒꯦ
ꯅꯪ ꯅꯣꯛꯑꯣ ꯑꯩ ꯇꯥꯔꯒꯦ
ꯑꯇꯩꯗꯤ ꯑꯦ ꯅꯪ ꯅꯤꯔꯒ ꯀꯩ ꯀꯩꯅꯣ ꯅꯣꯛꯅꯤꯡꯗꯦ ꯍꯥꯏ ꯑꯇꯩꯗꯤ
ꯎꯍꯨꯝ ꯑꯇꯩ ꯈꯪꯗꯦ
ꯑꯇꯩ ꯈꯪꯗ꯭ꯔꯗꯤ ꯃꯪ ꯐꯥꯔꯁꯦꯀꯣ
ꯅꯪꯗꯤ ꯅꯣꯛꯅꯤꯡꯕ ꯋꯥꯔꯤ ꯍꯥꯏꯔꯁꯨ ꯅꯣꯛꯗꯦ
ꯅꯪ ꯅꯪꯅ ꯂꯤꯕꯅꯦ ꯑꯗꯣ ꯅꯪꯅ ꯅꯣꯛꯅꯤꯡꯅ ꯍꯥꯏꯗꯗꯤ ꯆꯞ ꯃꯥꯅꯥꯏ ꯅꯪ ꯅꯣꯛꯅꯤꯡꯗ꯭ꯔꯗꯤ ꯑꯩ ꯀꯃꯥꯏꯅ ꯅꯣꯛꯇꯣꯏꯅꯣ
ꯑꯩ ꯏꯁꯥꯅꯟ ꯋꯥꯔꯤ ꯂꯤꯔꯒ ꯀꯃꯥꯏ ꯅꯣꯛꯇꯣꯏꯕ ꯑꯩꯅ ꯂꯣꯏ ꯅꯣꯛꯑꯗꯤꯟ ꯅꯪ ꯀꯥꯏ ꯐꯪꯗꯧꯔꯤ ꯒꯦ ꯅꯣꯛ ꯅꯣꯛꯄꯒꯤ ꯃꯇꯝ ꯅꯪꯒꯤ
ꯇꯨꯝꯔꯒꯦꯀꯣ ꯑꯩ
ꯕꯣꯜ ꯌꯦꯡꯗꯣꯏꯅꯦ ꯀꯩꯅꯣ
ꯄꯨꯡ ꯐꯔꯣ ꯀꯣ
ꯅꯪ ꯑꯥ ꯍꯣꯏ ꯆꯩꯅꯛ
ꯍꯥꯥ
ꯑꯦ ꯑꯗꯨꯗꯤ ꯀꯩꯅꯣ ꯄꯤꯌꯣ ꯑꯩ ꯋꯥꯔꯦꯕ
ꯋꯔꯤ ꯋꯥꯔꯤ ꯂꯤꯒꯦꯕ
ꯍꯣꯏ ꯍꯣꯏ ꯍꯣꯏ
ꯅꯣꯛ ꯅꯣꯡꯃꯒꯣ
ꯍꯧꯔꯣ ꯍꯣꯠ
ꯑꯥ ꯑꯉꯥꯡ ꯑꯉꯥꯡ ꯑꯃꯥꯁꯦ ꯃꯥꯒꯤ ꯃꯃꯥꯗ ꯄꯩꯁꯥ ꯍꯪ ꯃꯥꯜꯂꯦꯕ ꯑꯗꯨꯒ ꯃꯥꯒꯤ ꯃꯃꯥꯗꯣ ꯂꯨꯄꯥ ꯀꯨꯟ ꯆꯠꯄꯤ ꯁꯦꯒꯥꯏꯕ ꯄꯤꯕ ꯃꯥꯜꯂꯦ
ꯑꯣ
ꯇꯥꯕ꯭ꯔꯥ ꯍꯥꯏꯆꯦ ꯃꯥꯒꯤ ꯑꯉꯥꯡꯒꯤ ꯃꯃꯥꯗꯨꯅꯀꯣ
ꯍꯥꯥ
ꯀꯣ
ꯍꯣꯏ
ꯄꯩꯁꯥ ꯁꯦꯒꯥꯏꯕ ꯄꯤꯕ ꯃꯥꯜꯂꯦꯕ ꯑꯉꯥꯡꯗꯨꯗ ꯑꯗꯨꯒ ꯍꯣꯇꯦꯜ ꯆꯠꯂꯒ ꯄꯨꯔꯤ ꯆꯥꯊꯣꯛꯑꯣꯅ ꯂꯨꯄꯥ ꯀꯨꯟ ꯆꯠꯄꯤ ꯄꯤꯕ ꯃꯥꯜꯂꯦꯕ ꯑꯗꯨꯗ ꯍꯣꯇꯦꯜꯗ ꯂꯥꯛꯑꯒ ꯑꯗꯨꯒꯤ ꯍꯣꯇꯦꯜ ꯃꯄꯨꯗꯣ ꯍꯅꯨꯕꯤ ꯍꯅꯨꯕꯤꯅꯤ ꯍꯥꯏꯌꯦꯕ ꯗꯨ ꯃꯅꯥ ꯂꯥꯛꯑꯒ ꯄꯩꯁꯥꯗꯣ ꯄꯤꯔꯒ ꯕꯣꯕꯣꯛ ꯎꯝ ꯄꯨꯔꯤ ꯄꯨꯔꯤ ꯑꯅꯤ ꯄꯤꯔꯛꯑꯣ ꯍꯥꯏꯔꯦꯀꯣ ꯂꯨꯄꯥ ꯀꯨꯟꯅꯤꯗꯅ
ꯕꯨꯔꯤ
ꯍꯣꯏ
ꯀꯩ ꯃꯈꯣꯟꯅꯣꯅꯦ
ꯀꯩ ꯃꯈꯣ
ꯇꯥꯕ꯭ꯔꯥ ꯍꯥꯏꯖꯦ
ꯀꯩꯅꯣ
ꯅꯪ ꯑꯁ ꯅꯪ ꯇꯥꯔꯝꯅꯤꯅ
ꯀꯦꯃꯨꯛ
ꯑꯩꯪ ꯇꯜꯂꯕ ꯃꯤꯅꯤꯅꯦ
ꯑꯩ ꯋꯥꯅꯕꯅꯤꯗ ꯅꯉꯣꯟꯗ ꯋꯥꯔꯤ ꯂꯤꯔꯤ
ꯀꯩ ꯀꯩ ꯃꯈꫭꯟ ꯊꫭꯛꯄ꯭ꯔꯥ
ꯐꯣꯟ ꯅꯝꯃ ꯂꯩꯔꯨꯔꯅꯨ
ꯑꯥ
ꯐꯣꯟ ꯃꯦꯠꯂꯒ ꯐꯣꯟ ꯃꯦꯠꯂꯒ ꯂꯩꯔꯥ
ꯀꯣꯟ ꯃꯈꫭꯟ ꯊꯣꯛꯄ꯭ꯔꯥ ꯍꯥꯏꯕ꯭ꯔꯥ
ꯈꯪꯗꯦꯅꯦ ꯎꯝ ꯎꯝ ꯅꯪꯒꯤ ꯅꯪꯒꯤ ꯐꯣꯟꯗꯒꯤ ꯊꯣꯛꯄꯅꯦ
ꯀꯩ ꯍꯥꯏꯕ
ꯅꯪꯒꯤ ꯐꯣꯟꯗꯒꯤꯀꯣ ꯃꯈꯣꯟ ꯊꯣꯛꯄꯅꯦꯕ ꯈꯪꯉꯦ ꯃꯤ ꯂꯥꯎꯕꯝ
ꯗꫭ ꯎꯁ ꯈꯪꯗꯦ ꯇꯣꯑꯁ
ꯕꯨꯠ ꯂꯩꯔꯤꯔ ꯑꯗꯨꯗꯤ
ꯅꯪꯒꯤ ꯑꯣꯏꯕꯨꯗꯤ
ꯅꯪꯒꯤ ꯃꯅꯥꯛꯇ ꯕꯨꯠ ꯂꯩꯔ ꯃꯥꯜꯂꯦ ꯅꯪꯒꯤꯅꯤ
ꯍꯣꯏ ꯍꯣꯏ ꯃꯔꯤ ꯂꯩꯌꯦ꯫ ꯃꯁꯝ ꯁꯥꯡꯕ
ꯃꯤ ꯃꯔꯤ
ꯕꯨꯠ ꯃꯔꯤ ꯍꯥꯏꯕ
ꯕꯨꯠ ꯃꯔꯤ ꯍꯥꯏꯔꯣ ꯑꯣ ꯅꯅꯥꯛꯇ ꯂꯩꯔꯤꯔꯣ꯫
ꯉꯔꯥꯡ ꯀꯔꯤ ꯍꯥꯏꯕꯅꯣ꯫
ꯀꯔꯤ ꯉꯥꯔꯥꯡ
ꯇꯣꯁ
ꯀꯩ ꯀꯩꯅꯣꯅꯦ ꯅꯣꯗꯣ
ꯆꯤꯆꯦ ꯀꯧꯋꯣ ꯀꯩꯅꯣ꯫
ꯑꯣ ꯑꯁ ꯍꯦꯛꯇ ꯇꯧꯊꯣꯛꯢꯅꯦ꯫ ꯑꯩ ꯉꯁꯤꯁꯦ ꯍꯤꯗꯥꯛ ꯆꯥꯗ꯭ꯔꯦꯕ ꯑꯗꯨꯒꯤꯅꯤ꯫
ꯅꯣꯏ ꯁꯨꯔꯒꯦ
ꯍꯥꯏꯗꯤ ꯀꯩ ꯍꯥꯏꯕꯅꯣ?
ꯑꯩꯅ ꯀꯌꯥ ꯁꯨꯔꯥꯒꯦ꯫
ꯅꯪꯅ ꯀꯩꯅꯣꯅꯦ ꯍꯥꯏꯔꯤꯁꯦ
ꯑꯩꯅ ꯀꯌꯥ ꯁꯨꯔꯒꯦ ꯍꯥꯏꯕ ꯃꯁꯤꯡꯗꯣ꯫ ꯒ꯭ꯌꯥꯟ
ꯐꯪꯗꯦ ꯑꯩ ꯈꯪꯗꯦ ꯑꯅꯤ ꯑꯅꯤꯔ ꯑꯍꯨꯝꯔ꯫
ꯋꯥꯔꯤ ꯁꯥꯟꯅꯕꯁꯦ
ꯍꯣꯏꯅꯦ ꯑꯗꯨ ꯍꯥꯏꯕꯅꯦ ꯑꯩꯁꯨ꯫
ꯀꯥꯌ ꯁꯨꯔꯒꯦ ꯍꯥꯏꯕ꯫
ꯑꯅꯤ ꯑꯍꯨꯝ ꯑꯣꯏꯔꯝꯒꯅꯤ ꯍꯥꯏꯕ ꯅꯪꯅ ꯇꯥꯗ꯭ꯔꯒ꯫
ꯑꯣꯏꯔꯝꯃꯣꯏꯗ ꯑꯗꯨ ꯍꯦꯜꯂꯅꯤ ꯑꯩ ꯈꯪꯉꯦ ꯑꯩꯉꯣꯟꯗ ꯑꯍꯨꯝ ꯇꯧꯔꯦ
ꯐꯣꯟ ꯃꯦꯠꯂꯒ ꯂꯩꯔꯒ ꯅꯪꯅ꯫
ꯅꯠꯇꯦ
ꯃꯤꯅ ꯍꯥꯠ ꯃꯤꯅ ꯃꯤꯅ ꯋꯥ ꯉꯥꯡꯕꯗꯤ ꯁꯨꯛ ꯇꯥ ꯇꯥꯗꯅ ꯐꯣꯟ ꯃꯦꯠꯂꯒ ꯂꯩꯌꯦ꯫
ꯆꯦ ꯆꯦꯕꯨ ꯀꯧ ꯍꯥꯏꯕꯅꯦ꯫
ꯍꯥ ꯍꯥ ꯀꯥꯏꯅ
ꯆꯦ
ꯍꯩ ꯍꯥ ꯋꯥꯔꯤ ꯁꯥꯟꯅꯕꯁꯦ ꯋꯥꯔꯦ ꯑꯩ꯫
ꯌꯦꯡꯉꯣ ꯅꯪꯉꯣꯟꯗ ꯏꯆꯦ ꯀꯧ ꯍꯥꯏꯔꯒ꯫ ꯅꯪ ꯍꯧꯖꯤꯛ ꯍꯥꯎꯒ ꯍꯥꯏꯔꯦ ꯑꯩꯅ ꯀꯧꯕ ꯃꯇꯝꯗ꯫
ꯅꯪ ꯀꯧꯗꯦꯍꯦ꯫
ꯎꯝ ꯏꯆꯦꯅ ꯀꯥꯎꯔꯒ ꯑꯩꯅ꯫ ꯐꯣꯟ ꯃꯦꯠ ꯂꯩ ꯅꯠꯇ꯭ꯔ ꯅꯪ ꯏꯆꯦꯁꯦ ꯌꯥꯝ ꯂꯝ ꯍꯦꯟꯕ ꯃꯥꯜꯂꯦꯗ꯫ ꯃꯤꯅ ꯃꯤꯅ ꯋꯥ ꯉꯥꯡꯕꯁꯨ ꯇꯥꯗꯦ꯫
ꯇꯥꯏ ꯐꯖꯅ ꯂꯣꯏꯅ ꯇꯥꯏ ꯑꯩ ꯐꯖꯅ꯫
ꯑꯗꯨ ꯀꯩꯒꯤ ꯍꯥꯏꯗꯕ ꯑꯗꯨꯗꯤ
ꯈꯨꯝꯅꯤꯡꯗꯕ
ꯃꯤꯅ ꯃꯤꯅ ꯅꯨꯡꯁꯤꯔꯒ ꯀꯧꯕꯕꯨ
ꯑꯩꯒꯤ ꯅꯦꯠꯋꯥꯛ ꯌꯥꯝ ꯆꯞꯄꯦ ꯑꯗꯨꯒꯤ ꯇꯥꯗꯦ ꯑꯩ
ꯌꯥꯔꯦꯍꯦ
ꯀꯩ ꯍꯥꯏꯕꯅꯣ
ꯌꯥꯔꯦ ꯍꯥꯏꯕ
ꯑꯣ ꯌꯥꯔꯦꯀꯣ
ꯑꯩꯒꯤ ꯅꯦꯠ ꯀꯩꯝ ꯇꯧꯗꯦ
ꯀꯩꯝ ꯇꯧꯗꯦ ꯀꯩꯝ ꯇꯧꯗꯦ ꯑꯩꯒꯤꯁꯨꯅꯦ
ꯌꯥꯝ ꯇꯧꯗꯦ ꯍꯥꯏꯕ ꯅꯠꯇꯦ ꯑꯩꯒꯤ ꯅꯦꯠꯁꯦ
ꯎꯝ
ꯀꯌꯥꯝ ꯇꯧꯗꯦꯕ
ꯑꯩꯁꯨ ꯋꯥꯏꯐꯥꯏ ꯄꯥꯏꯕꯅꯦ
ꯑꯩꯖꯨꯅꯤ
ꯅꯆꯤꯟ ꯊꯤꯒꯅꯨ
ꯑꯩꯒꯤ ꯏꯁꯥꯒꯤ ꯅꯦꯠ ꯌꯥꯗꯦ
ꯑꯥ ꯅꯣꯏ ꯌꯨꯝꯗꯅꯦꯀꯣ ꯈꯨꯟꯗꯅꯦꯀꯣ
ꯍꯧꯖꯤꯛ ꯃꯄꯥꯟꯗ ꯂꯩ
ꯈꯨꯟꯗ
ꯃꯄꯥꯟ